ꯎꯝ ꯎꯝ ꯇꯥꯕ
ꯍꯗ ꯑꯗꯨꯗꯦ
ꯀꯩꯗꯧꯔꯤꯒꯦ
ꯊ ꯍꯔꯝ
ꯑꯥ
ꯅ
ꯀꯩ ꯍꯥꯏꯅꯣ
ꯆ ꯆꯥꯄꯅꯤꯙꯅ ꯍꯥꯏ
ꯅꯪ ꯅꯦꯇ ꯌꯥꯝ ꯋꯥ ꯃꯥ
ꯑꯩꯅ ꯍꯥꯄꯤꯁꯨ ꯐꯖꯅ ꯇꯥꯕ꯭ꯔꯣ
ꯇꯥꯏ ꯇꯥꯏ
ꯑꯩꯗꯨ ꯆꯥꯕ ꯇꯣꯛꯄꯗ ꯉꯥꯏꯕꯒꯤꯅꯦ ꯁꯣꯝꯅꯌꯥꯝꯕ ꯂꯩꯗ꯭ꯔꯥ ꯑ ꯀꯩꯒ
ꯑꯩꯗꯤ ꯀꯔꯤꯝ ꯇꯧꯗꯦ ꯑꯩꯗꯤ ꯆꯥꯛ ꯂꯣꯏꯕ ꯉꯥꯏꯔꯒ ꯐꯝꯃꯤ
ꯑꯣ ꯑꯩꯉꯣꯟꯗ ꯀ ꯅꯣꯡ ꯐꯪꯒꯦ ꯇꯧꯔꯤꯅꯦꯅꯦ
ꯎ ꯅꯪ ꯀꯩꯅꯣ ꯅꯪ ꯅꯡꯕꯨ ꯌꯥꯝ ꯂꯥꯞꯅ ꯇꯥꯏꯌꯦ
ꯇꯥꯔꯝꯕ
ꯌꯥꯝ ꯂꯥꯞꯅ ꯇꯥꯏ ꯅꯪ ꯉꯥꯡꯕꯗꯣ
ꯌꯥꯝ ꯂꯥꯞꯅ ꯇꯥꯏꯌꯦ
ꯑꯣ ꯌꯥꯔꯦ ꯌꯥꯔꯦ
ꯇꯥꯕ
ꯇꯥꯔꯦ ꯇꯥꯔꯦ
ꯑꯣ ꯅꯪꯒꯤꯅꯦ ꯀꯩꯅꯣ ꯇꯧꯕ꯭ꯔꯣ ꯎ ꯅꯍꯥꯟꯒꯌꯥ ꯐꯥ ꯇꯧꯕꯗꯣ ꯌꯥ ꯐꯅꯦ ꯇꯧꯕꯗꯣ ꯐꯥꯔꯕ
ꯊꯥꯔꯦ
ꯑꯣ ꯅꯕꯔꯣ ꯀꯃꯥꯏ ꯇꯧꯒꯦ
ꯑꯁ ꯑꯍꯥꯟꯕꯗꯗꯤ ꯌꯥꯝ ꯅꯥꯏꯌꯦ ꯑꯗꯨꯒ ꯍꯧꯖꯤꯛꯄꯨꯗꯤ ꯈꯔ ꯐꯔꯦ
ꯑꯣ ꯆꯥꯕ ꯊꯛꯄꯗꯤ ꯀꯌꯦꯝ ꯄ꯭ꯔꯣꯕ꯭ꯂꯦꯝ ꯂꯩꯇꯕ꯭ꯔꯥ ꯀꯃꯥꯏꯟ ꯇꯧꯋꯤ
ꯑꯣ ꯀꯩꯝ ꯇꯧꯗꯦ ꯑꯗꯨꯕꯨꯗꯤ
ꯑꯍꯥꯟꯕꯗꯗꯤ ꯈꯔ ꯌꯥꯗ꯭ꯔꯦ ꯑꯗꯣ ꯍꯧꯖꯤꯛꯅ ꯑꯃꯨꯛ
ꯎꯝ
ꯑꯃꯨꯛ ꯌꯥꯒꯤꯗ꯭ꯔꯦ
ꯎꯝ꯫ ꯍꯣꯏ ꯇꯧꯕꯗꯤ ꯅꯪ ꯌꯥꯗꯣ ꯈꯔ ꯄꯣꯕꯅꯤ ꯅ ꯊꯥꯕꯅꯗꯤ ꯐꯩꯗ
ꯀꯔꯤꯅꯣꯗ ꯅꯪ ꯉꯥꯡꯉꯤꯅꯕꯣ ꯆꯠꯊꯣꯛ ꯆꯠꯊꯣꯛꯑꯒ ꯉꯥꯡꯉꯤꯗꯣ
ꯅꯪꯅ ꯇꯥꯗꯦ ꯍꯥꯏꯕꯗꯨꯒꯤꯅꯦ ꯑꯃꯨꯛ ꯈꯤꯇꯪꯪ ꯋꯥ ꯐꯖꯂ
ꯎꯝ
ꯆ ꯊꯗꯅꯠꯇ꯭ꯔ ꯎꯆ
ꯀꯔꯤ ꯅꯪꯗꯨꯗ ꯑꯃꯨꯛ ꯇꯥꯔꯃꯦꯅ ꯑꯃꯨꯛ ꯆꯠꯣꯛ ꯆꯠꯊꯣꯛꯒ ꯉꯥꯡꯕꯒꯤ ꯃꯑꯣꯡꯗꯧꯦ
ꯑꯣꯏꯔꯝꯒꯅꯤ ꯑꯩꯈꯣꯏ ꯍꯟꯗꯔꯛꯁꯦ ꯇꯥꯏ ꯃꯥꯏ
ꯎꯝ ꯎꯝ ꯅꯪ ꯅꯦꯠꯋ꯭ꯥꯛ ꯈꯔꯥ ꯅꯨꯡꯉꯥꯏꯇꯃꯥ
ꯂꯣꯛꯁꯦ ꯉꯔꯥꯡꯗꯒꯤ ꯍꯧꯔꯤꯌꯦ ꯑꯗꯨꯅ
ꯑꯗꯨꯗꯤ ꯅꯪ ꯀꯥꯡꯒ ꯀꯣꯏ ꯆꯠꯄ ꯌꯥꯔꯣꯏ
ꯀꯥꯡ ꯌꯧꯗ꯭ꯔꯤꯉꯩꯗ ꯐꯅꯕ ꯍꯧꯖꯤꯛ ꯀꯟꯅ ꯍꯣꯠꯅꯔꯤ ꯑꯩꯅꯥ
ꯍꯣꯏ ꯀꯣꯏꯕ ꯆꯠꯅ ꯃꯔꯔꯣꯏꯒ ꯀꯩꯅꯣꯒ꯫ ꯕꯣꯔꯤꯒ ꯊꯥꯡꯖꯤꯡꯒ ꯄꯥꯀꯧꯔꯒꯥꯡ ꯑꯗꯒꯤ
ꯎꯝ
ꯎꯝ ꯑꯩꯁꯤꯅ ꯌꯨꯝꯗ ꯂꯩꯕꯗꯒꯤꯅꯦ ꯌꯥꯝ ꯅꯣꯏꯈꯥꯠꯂꯦ ꯑꯍꯥꯎ ꯑꯍꯥꯎꯕ ꯆꯥꯕꯗ ꯅꯪꯅ ꯇꯧꯕ ꯑꯃ ꯀꯩꯅꯣꯗꯣ ꯁꯦꯕꯣꯠꯀ ꯉꯔꯤ ꯇꯧꯕꯗꯣ
ꯑꯥ ꯀꯩ ꯅꯪ ꯉꯥꯡꯕꯗꯤ ꯌꯥꯝ ꯂꯥꯞꯅ ꯇꯥꯏꯌꯦ
ꯇꯥꯔꯕ ꯐꯖꯅ
ꯑꯥ ꯇꯥꯔꯦ ꯇꯥꯔꯦ
ꯎꯝ ꯑꯩꯅ ꯖꯣꯕꯁꯦ ꯈꯤꯇꯪ ꯅꯨꯡꯉꯥꯏꯇꯕ ꯃꯥꯜ ꯍꯥꯏ ꯇꯔꯦ ꯑꯃ ꯅꯪꯅ ꯅꯍꯥꯃꯨꯛ ꯇꯧꯕꯗꯣ ꯁꯦꯟꯕꯣꯠꯀ ꯉꯥꯏꯔꯤꯒ ꯇꯧꯕꯗꯣ
ꯎꯝ
ꯑꯗꯨꯏꯗꯣ ꯅꯣꯡꯃ ꯇꯧꯔ ꯆꯁꯦ ꯌꯥꯝ ꯆꯥꯅꯤꯡꯉꯤ
ꯎꯝ ꯍꯣꯏ ꯇꯧꯁꯦ ꯑꯗꯨꯝ ꯍꯌꯦꯡ ꯅꯣꯡꯃ ꯅꯣꯏ ꯁꯦꯕꯣꯠ ꯄꯥꯟꯕꯗꯣ ꯃꯌꯥꯝ ꯍꯦꯜꯂꯛꯀꯥꯟꯗ ꯑꯗꯨ ꯇꯧꯁꯦ
ꯍꯣꯏ꯫ ꯈꯣꯏ ꯁꯦꯕꯣꯠ ꯑꯃꯥ ꯀꯔꯤ ꯃꯅꯝ ꯅꯝꯕꯤ ꯍꯥꯏꯕ꯭ꯔꯥ ꯆꯉꯥ ꯃꯅꯝ ꯅꯝꯕꯤ ꯍꯥꯏꯕ꯭ꯔꯥ
ꯝ
ꯑꯗꯨꯏꯗꯣ ꯍꯧꯋꯦꯕ ꯑꯗꯨꯗꯨ ꯇꯧꯔꯒꯅꯦ ꯒꯥꯒ ꯍꯥꯎꯕꯗꯨ ꯑꯕ ꯌꯥꯝ ꯐꯥꯎꯅꯦ ꯇꯧꯕꯗ ꯀꯥꯏꯗꯕꯨ ꯇꯝꯃꯣꯏꯅꯣ ꯑꯉꯥꯡꯁꯤꯡꯗꯣ ꯀꯅꯥ ꯇꯧꯕꯤꯔꯤꯅꯣ
ꯎꯥꯝ
ꯍꯥ
ꯍꯣꯏ ꯑꯗꯨ ꯑꯗꯨ ꯇꯧꯔꯒ ꯆꯥꯔꯁꯦ
ꯎꯝ ꯍꯣꯏ ꯆꯁꯦ
ꯅꯣꯏꯗꯤ ꯀꯔꯤ ꯀꯔꯤ ꯊꯣꯡꯉꯒꯦ
ꯑꯈꯣꯢꯗꯤꯅꯦ ꯉꯁꯤꯗꯤꯅꯦ ꯀꯩꯅꯣ ꯇꯧꯔꯦ ꯑꯃ ꯀꯦꯡꯉꯣꯏ ꯍꯥꯏꯕ ꯑꯃ ꯂꯩꯕꯗꯣ ꯈꯪꯕ꯭ꯔꯥ
ꯈꯪꯉꯦ ꯎꯝ
ꯑꯗꯨꯏꯗꯣ ꯆꯝꯅ ꯊꯣꯡꯉꯦ ꯃꯪꯒꯟ ꯑꯄꯣꯛꯄꯒ ꯑꯂꯨꯒ ꯇꯧꯔꯒ ꯑꯗꯨꯏꯗꯨꯒ ꯎꯃꯣꯔꯣꯛ ꯑꯃꯒ ꯃꯦꯠꯂꯦ ꯑꯗꯣ ꯄꯣꯡ ꯍꯥꯋꯥꯏꯗꯨꯒ ꯀꯣꯠꯂ ꯆꯥꯔꯦ
ꯎꯝ ꯌꯥꯝ ꯍꯥꯎꯅꯤ ꯑꯗꯨꯗꯤ ꯍꯣꯏ ꯊꯥꯎ ꯀꯩꯒꯨꯝ ꯆꯥꯁꯤꯟꯕꯗꯩꯁꯨꯀꯣ ꯑꯗꯨꯃꯥꯏꯅ ꯇꯧꯕꯗꯨꯅ ꯍꯦꯟꯅ ꯍꯥꯎꯕꯅꯦ
ꯍꯣꯏ ꯑꯩꯈꯣꯏ ꯃꯥꯗꯨꯁꯨ ꯁꯨꯝ ꯈꯤꯇꯪ ꯋꯥꯡꯕ ꯆꯤꯟꯖꯥꯛꯁꯦ ꯈꯔꯥ ꯗꯥꯏꯠꯁꯤ ꯈꯔ ꯃꯦꯟꯇꯦꯟ ꯇꯧꯔꯗꯤꯅꯦ ꯃꯥꯁꯨ ꯌꯥꯔꯣꯏꯗꯕ ꯍꯥꯏꯗꯤ ꯁꯨꯃꯥꯢ ꯇꯧꯕ ꯁꯨꯀ꯭ꯔ ꯋꯥꯡꯕ ꯃꯤ ꯍꯥꯏꯁꯤꯅ ꯑꯗꯨꯝ ꯑꯗꯨꯝ ꯍꯥꯏꯗꯤ ꯆꯥꯅꯤꯡꯉꯦꯗꯅ ꯑꯗꯨꯝꯕ ꯑꯊꯨꯝꯕ ꯑꯗꯨꯝꯕꯁꯨ ꯀꯌꯥ ꯍꯩꯅꯗꯦꯗꯅ ꯃꯣꯏꯁꯦ
ꯎꯝ
ꯑꯗꯨꯀ ꯑꯩꯈꯣꯏ ꯃꯩꯇꯩꯒꯤ ꯆꯦꯡꯁꯨ ꯑꯗꯨꯝ ꯍꯥꯏꯗꯤ ꯁꯨꯀꯔꯁꯦ ꯋꯥꯡꯅꯤꯉꯥꯏ ꯃꯆꯥ ꯑꯃ ꯑꯗꯨꯝ ꯑꯣꯏꯗꯅ
ꯎꯝ
ꯑꯗꯨꯢꯗꯨꯅ ꯑꯗꯨꯃꯥꯏꯅ ꯆꯝꯅ ꯑꯣꯏꯅ ꯊꯣꯡꯉꯦ
ꯍꯣꯏ ꯃꯤꯗꯣ ꯁꯨꯄꯔ ꯐꯥꯏꯚ ꯈꯛꯇꯒ ꯆꯥꯟꯅꯕꯁꯨ ꯌꯥꯎꯕꯅꯦ
ꯎꯝ ꯕ꯭ꯔꯥꯎꯟ ꯔꯥꯏꯁꯀ ꯑꯗꯨꯗꯤ ꯑꯗꯨꯝ ꯃꯃꯟꯗꯣ ꯈꯔ ꯋꯥꯡꯉꯤꯗꯅ ꯑꯗꯨꯝ ꯅꯨꯡꯇꯤꯒꯤ ꯆꯥꯕꯅꯤꯅ ꯑꯗꯨꯒ ꯃꯣꯏꯗꯤ ꯅꯨꯡꯇꯤꯒꯤ ꯇꯟ ꯆꯥꯔꯒ ꯇꯣꯛꯑꯒ ꯍꯥꯏꯕꯁꯤꯕꯨ ꯍꯥꯢꯅꯕꯗꯤ ꯑꯣꯏꯗꯦꯗꯅ ꯊꯥꯏꯅꯩꯗꯒꯤ ꯑꯗꯨꯝ ꯆꯥꯔꯛꯇ꯭ꯔꯕꯅꯤꯅ ꯆꯥꯛ ꯑꯗꯨꯝ ꯆꯥꯔ ꯂꯥꯛꯄꯅꯤꯅ
ꯎꯝ
ꯑꯗꯨꯗꯨꯅ ꯏꯟꯖꯥꯡ ꯃꯅꯥ ꯃꯁꯤꯡꯒꯨꯝꯕꯁꯤꯗ ꯈꯔ
ꯍꯣꯏ ꯄꯨꯂꯞ ꯂꯣꯏ ꯀꯛꯊꯠꯄꯗꯨꯁꯨ ꯑꯃꯨꯛ ꯂꯣꯏ ꯍꯟꯊꯈ꯭ꯔꯗꯤ ꯀꯣ ꯗꯥꯎꯟ ꯆꯠꯂꯒꯅ ꯑꯃꯨꯛ ꯍꯦꯟꯅ ꯁꯥꯊꯤ ꯏꯗꯅ
ꯍꯣꯏ
ꯈꯔ ꯈꯔ ꯌꯦꯡꯉ ꯌꯦꯡꯉ ꯄꯤꯖꯗ꯭ꯔꯗꯤꯀꯣ ꯌꯥꯗ꯭ꯔꯦꯕ ꯑꯗꯨꯅ
ꯎꯝ ꯍꯋꯥꯏꯒꯨꯝꯕꯁꯤꯅ ꯃꯔꯛꯇ ꯒꯨꯝꯕ ꯈꯔ ꯄꯤꯖꯔꯒ ꯑꯗꯨꯃꯥꯏꯅ ꯑꯌꯨꯛꯇꯅ ꯇꯟꯒꯨꯝꯕꯁꯤ ꯕ꯭ꯔꯦꯛꯐꯥꯁꯇ ꯇꯟꯒꯨꯝꯕꯁꯤ ꯑꯣꯏꯅ ꯈꯔ ꯄꯤꯖꯔꯒ ꯑꯗꯩ ꯃꯣꯏꯗꯤ ꯆꯥꯛꯀ ꯂꯥꯃ ꯀꯥꯟꯗ ꯃꯣꯏꯗꯤ ꯍꯥꯏꯗꯤ ꯃꯥꯀ꯭ꯔꯥꯞꯒꯁꯦ ꯆꯣꯛꯊꯕꯤꯗꯣ ꯑꯗꯩ ꯃꯁꯥꯁꯦ ꯈꯤꯇꯪ ꯍꯥꯏꯗꯤ ꯋꯥꯕ ꯀꯥꯟꯗ ꯕꯔ ꯑꯗꯨ ꯑꯗꯨꯃꯥꯏꯒ ꯇꯧꯋꯦꯕ ꯑꯗꯨꯗꯨꯅ ꯑꯗꯨꯝ ꯍꯥꯏꯗꯤ ꯃꯕꯨꯛꯁꯦ ꯍꯥꯏꯗꯤ ꯄꯥꯠ ꯇꯠꯍꯥꯟꯗꯕꯤꯗ ꯍꯥꯏꯇꯥꯔꯦ ꯆꯤꯅꯤ ꯀꯩꯀꯥ ꯊꯨꯝꯕ ꯕꯦꯀꯔꯤꯒꯤ ꯑꯆꯥꯄꯣꯠ ꯀꯩꯀꯥ ꯁꯨꯝꯕꯁꯤꯗ ꯈꯔ ꯀꯛꯑꯒꯀꯣ ꯇꯧꯕꯤꯖꯨꯂꯥꯁꯟ ꯑꯩꯈꯣꯏꯒꯤꯅꯦ ꯃꯃꯥꯡꯗ ꯄꯥꯟꯕ ꯍꯩꯅꯧꯗꯣ ꯑꯩꯅꯥꯃꯨꯛ ꯍꯦꯛꯂ ꯅꯪꯉꯣꯟꯗ ꯄꯤꯔꯛꯄꯗꯣ
ꯎꯝ
ꯑꯗꯨꯗꯤ ꯌꯥꯝ ꯍꯥꯎꯕ ꯃꯇꯝ ꯑꯣꯏꯕ ꯍꯧꯖꯤꯛꯁꯦ ꯑꯗꯨꯏꯅꯅꯦ ꯅꯨꯡꯇꯤꯒꯤꯁꯤꯅꯣ ꯑꯣꯏꯕꯅꯦ ꯊꯤꯁꯨ ꯆꯕꯥ ꯑꯗꯨꯗꯩꯁꯨ ꯈꯤꯇꯪ ꯁꯦ ꯋꯥꯡꯕꯆꯥꯗꯦ ꯏꯅꯥꯎꯒꯤ ꯃꯇꯝꯁꯦ ꯇꯩ ꯍꯩꯅꯧꯁꯨ ꯇꯤꯟꯁꯨ ꯑꯝꯇ ꯆꯥꯗꯦ ꯅꯠꯇ꯭ꯔꯣ ꯍꯩꯅꯧ ꯄꯤꯔꯛꯄꯗꯣ
ꯎꯝ ꯆꯥꯗꯦ
ꯍꯥꯏꯗꯤ ꯐꯨꯔꯇꯤ ꯃꯍꯥꯎꯒ ꯇꯧꯕꯅꯦꯕ ꯌꯥꯝ ꯍꯥꯎꯋꯦꯕ ꯍꯩꯅꯧꯁꯦ ꯑꯗꯨ ꯍꯦꯛꯑꯒ ꯉꯥꯛꯇꯪ ꯐ꯭ꯔꯤꯖꯇꯒ ꯊꯝꯃꯒ ꯆꯥꯕꯁꯦ ꯌꯥꯝ ꯍꯥꯎꯋꯦꯕ ꯑꯗꯨꯏꯗꯣ ꯑꯗꯨꯝ ꯆꯥꯕ ꯅꯨꯡꯊꯤꯜꯗꯒ ꯑꯗꯩ ꯅꯨꯡꯗꯥꯡ ꯆꯥꯛꯆꯥ ꯇꯣꯛꯂꯕꯨ ꯑꯣꯏꯔꯣ ꯑꯌꯨꯛ ꯆꯥꯛꯆꯥ ꯇꯣꯛꯑꯒꯕꯨ ꯑꯣꯏꯔꯣ ꯑꯗꯨꯝ ꯆꯥꯕ ꯑꯩ ꯈꯤꯇꯪ ꯋꯥꯡꯕꯖꯥꯠꯅꯤ ꯑꯗꯨꯃꯥꯏꯅ ꯇꯧꯈꯦ
ꯍꯣꯏ ꯁꯨꯒꯔꯁꯤꯗꯤꯅꯦ ꯑꯍꯥꯎꯕ ꯆꯥ ꯌꯥꯗꯦ ꯗꯨꯅꯦ
ꯎꯝ ꯃꯥꯅꯦ
ꯁꯥ ꯌꯦꯟꯒꯨꯝꯕꯁꯤꯁꯨꯅꯦ ꯌꯥꯝ ꯇꯣꯏꯅ ꯆꯥꯁꯤꯟꯕꯁꯨ ꯌꯥꯗꯝꯅꯦꯕ ꯃꯣꯏꯗꯤ
ꯎꯝ ꯎꯝ ꯌꯥꯎꯇꯦ ꯉꯥ ꯑꯇꯦꯛꯄꯒꯁꯤ ꯌꯥꯝ ꯆꯥꯕ ꯌꯥꯗꯦ ꯍꯥꯏꯕꯅꯦ ꯃꯣꯢꯁꯦ
ꯎꯝ ꯎꯝ ꯌꯥꯗꯤꯔꯦ ꯑꯗꯨꯅ
ꯎꯝ ꯗꯨꯅꯦ ꯑꯗꯨꯅꯦ
ꯁꯥꯕꯗꯤ ꯌꯥꯕ ꯀꯛꯇ꯭ꯔꯗꯤ ꯌꯥꯔꯣꯏ
ꯎꯝ ꯍꯣꯏ ꯍꯤꯗꯥꯛ ꯍꯥꯟꯅ ꯀꯣꯛ ꯆꯥꯁꯤꯟꯕꯗꯨꯁꯨ ꯅꯨꯡꯉꯥꯏꯇꯕ ꯍꯥꯟꯅ ꯗꯣꯛꯇꯔꯗꯨꯅꯁꯨ ꯑꯗꯨꯝ ꯗꯥꯏꯠꯇ ꯍꯥꯟꯅ ꯐꯖꯅ ꯃꯦꯟꯇꯦꯟ ꯇꯧ ꯗꯥꯏꯠꯇꯧ ꯃꯦꯟꯇꯦꯟ ꯇꯣꯉꯥꯟꯕ ꯃꯊꯛꯀꯤ ꯏꯟꯁꯨꯂꯤꯟ ꯀꯩꯀꯥꯗꯣ ꯀꯩꯅꯣ ꯇꯧꯗ꯭ꯔꯁꯨ ꯌꯥꯅꯤꯗꯅ ꯍꯥꯏꯕ ꯑꯗꯨꯒꯤ
ꯍꯣꯏ ꯍꯥꯟꯅ ꯁꯇꯥꯕ꯭ꯔꯥ ꯁꯦꯝꯈꯣ ꯑꯗꯨꯒ ꯌꯥꯕ꯭ꯔꯥꯅ
ꯎꯝ ꯍꯣꯏ
ꯍꯤꯗꯥꯛ ꯀꯨꯝꯕ ꯆꯥꯁꯤꯟꯈꯤꯕ ꯍꯥꯏꯁꯤꯗꯤ ꯍꯌꯦꯡ ꯀꯣꯛ ꯂꯦꯞꯄꯒ ꯕꯦꯔꯥꯅꯤ ꯀꯥꯏꯗꯅꯣ
ꯎꯝ ꯎꯈꯤꯅꯤ ꯏꯟꯗꯔꯅꯦꯠ ꯗꯥꯏꯠꯇ ꯍꯥꯟꯅ ꯐꯖꯅ ꯁꯦꯝꯃꯦ ꯇꯧ
ꯍꯣꯏ ꯁꯦꯃꯣ ꯑꯗꯨꯅꯦ
ꯎꯝ
ꯃꯣꯏꯒꯤꯗꯤ ꯂꯣꯒꯥꯎ ꯑꯣꯏꯈ꯭ꯔꯗꯤꯅꯦ ꯌꯥꯝ ꯁꯥꯊꯤ ꯍꯥꯏꯕꯅꯦꯕ
ꯎꯝ
ꯑꯗꯩꯗꯤ ꯁꯨꯒꯔꯒ ꯂꯩꯕꯁꯦ ꯀꯩꯅꯣ ꯇꯧꯋꯦ ꯍꯥꯏꯕꯅꯤ ꯁꯣꯛ ꯑꯣꯄꯟꯕ ꯇꯧꯕꯁꯨ ꯐꯥꯖꯤꯟꯕ ꯉꯝꯗꯦꯗ
ꯎꯝ ꯎꯝ ꯍꯣꯏ ꯑꯣꯏꯁꯤꯟꯕꯁꯦ ꯇꯞꯄꯅꯦ
ꯑꯥ
ꯎꯝ ꯎꯝ ꯇꯧ ꯀꯩꯅꯣ
ꯎꯝ ꯅꯪꯅ ꯀꯔꯝ ꯀꯥꯟꯗ ꯑꯃꯨꯛ ꯆꯠꯇꯧꯔꯕꯅꯣ
ꯑꯩꯁꯦ ꯗꯦꯠ ꯎꯝ ꯇ꯭ꯋꯦꯟꯇꯤ ꯐꯥꯏꯚ ꯇ꯭ꯋꯦꯟꯇꯤ ꯁꯤꯛꯁ ꯋꯥꯏꯗ ꯆꯠꯄ ꯌꯥꯏ
ꯎꯝ
ꯀꯦꯠꯄꯗꯤ ꯀꯄꯇꯔꯦꯗ
ꯅꯣꯏ ꯁꯨꯇꯤ ꯂꯣꯏꯔꯕ꯭ꯔꯣ
ꯍꯣꯏ ꯁꯨꯇꯤ ꯃꯇꯝꯗꯤ ꯂꯣꯏꯔꯕꯅꯦ
ꯑꯣ ꯈꯔ ꯆꯣꯟꯗꯅ ꯂꯩꯕꯗꯤ ꯌꯥꯕ
ꯎꯝ ꯈꯤꯛ ꯈꯥꯛ ꯉ ꯆꯣꯟꯊꯕꯗꯤ ꯌꯥꯕ ꯎ ꯌꯥꯝ ꯀꯨꯏꯅ ꯆꯣꯟꯊꯔꯕꯗꯤ ꯌꯥꯔꯣꯏꯗꯕ ꯑꯗꯨꯗꯒꯤ ꯀ꯭ꯂꯥꯁ ꯃꯤꯟꯁ ꯇꯧꯗ꯭ꯔꯒꯗꯤ ꯍꯌꯦꯡ ꯑꯩꯅ ꯐꯨꯒꯠꯄꯗꯨ ꯋꯥꯗꯧꯕ ꯑꯗꯨꯏꯗꯨꯒꯤ
ꯎꯝ ꯍꯣꯏ ꯑꯗꯨ ꯌꯦꯡꯉꯣ ꯀ꯭ꯂꯥꯁꯨ ꯃꯤꯁ ꯇꯧꯕꯁꯨ ꯌꯥꯗꯦ ꯇꯧꯔꯤꯁꯤ ꯑꯁ ꯈꯪꯗꯦꯗ ꯂꯥꯏꯔꯤꯛ ꯇꯝꯕꯁꯤꯁꯨꯅꯦ
ꯍꯣꯏ ꯌꯦꯟꯇꯅꯦ ꯑꯉꯥ ꯑꯣꯏꯔꯤꯉꯩꯗꯗꯤ ꯁꯥꯟꯅꯅꯕ ꯍꯣꯠꯅꯩꯉꯩꯗ ꯑꯗꯒꯤ ꯍꯥꯏꯗꯤ ꯋꯥꯥꯈꯟꯗ ꯀꯩꯁꯨ ꯈꯟꯖꯜꯂꯨꯗꯔ꯭ꯗꯤꯅꯦ ꯑꯉꯥꯡ ꯑꯣꯏꯔꯤꯉꯩꯁꯦ ꯀꯃꯥꯏꯅ ꯁꯨꯃꯥꯏꯒ ꯑꯣꯏꯔꯛꯈꯤꯕꯅꯣꯒ ꯍꯥꯏꯕꯁꯦ ꯃꯥꯔꯕꯣꯟ ꯈꯔ ꯁꯅ ꯈꯨꯂꯣꯞꯄꯤ ꯈꯔ ꯁꯅ ꯇꯨꯔꯦꯟꯗ ꯈꯔ ꯏꯔꯨꯞ ꯇꯧ꯭ꯔꯒ
ꯎꯝ
ꯇꯧꯔꯛꯈꯤꯕꯅꯤꯅꯪ
ꯍꯧꯖꯤꯛꯇ ꯐꯖꯅ ꯒ꯭ꯌꯥꯟ ꯇꯥꯅ ꯇꯧꯗ꯭ꯔꯒꯗꯤ ꯌꯥꯔꯣꯏ ꯍꯧꯖꯤꯛ ꯂꯩꯔꯤꯕ ꯀꯝ ꯇꯤꯞꯤ ꯌꯥꯝ ꯋꯥꯡꯉꯦꯗꯅ ꯍꯧꯖꯤꯛꯇꯤ ꯑꯦ ꯌꯥꯏꯒꯤ ꯖꯨꯛꯁꯤꯗ ꯑꯃ ꯇꯧꯔꯤꯁꯦ
ꯍꯣꯏ ꯍꯣꯏ ꯑꯩꯈꯣꯏꯁꯨ ꯆꯥꯛ ꯆꯥꯅꯕꯅꯦ ꯑꯩꯈꯣꯏꯁꯨ ꯆꯥꯛ ꯆꯥꯅꯕꯅꯦ ꯏꯟꯁꯥꯡ ꯅꯣꯏ ꯉꯥꯏꯕꯗ ꯑꯩꯗꯤ ꯋꯥꯔꯕꯅꯤ ꯃꯅꯝꯁꯦ ꯅꯨꯡꯁꯤꯃꯟꯗꯅ
ꯏꯟꯓꯪ ꯍꯔꯥꯝꯗꯧ ꯃꯥꯟꯈ꯭ꯔꯦꯗ
ꯍꯣꯏ ꯏꯟꯖꯥꯡꯗꯣ ꯊꯥꯎ ꯋꯥꯡꯅꯧꯔꯒ ꯈꯔ ꯑꯍꯥꯎꯕ ꯑꯃ ꯊꯣꯡꯕ
ꯎꯝ
ꯑꯗꯨꯒꯤ
ꯑꯣ ꯍꯣꯏ ꯅꯪꯁꯨꯦ ꯌꯨꯝꯗ ꯂꯩꯔꯤꯉꯩꯗ ꯍꯥꯎꯅ ꯍꯣꯡꯅ ꯍꯦꯛ ꯆꯥꯊꯣꯛꯎ ꯍꯦꯇꯩꯜꯗꯗꯤ ꯍꯋꯥꯏ ꯗ ꯆꯥꯔꯝꯅꯤ
ꯍꯣꯏ ꯍꯋꯥꯏꯔ ꯆꯥꯟꯅꯩ ꯌꯨꯝ ꯑꯔꯥꯄꯁꯤꯗꯅꯦ ꯑꯍꯥꯎꯕꯁꯤ ꯆꯥꯅꯤꯡꯕꯅ ꯆꯥꯅꯤꯡꯕꯗ ꯑꯩ ꯏꯅꯥꯎꯄꯥ ꯏꯕꯥꯅꯤꯃꯥꯟꯅꯔꯒ ꯀꯣꯠ ꯆꯥꯅꯤꯡꯕꯁ ꯑꯗꯩ ꯆꯥꯕꯁꯦ ꯑꯃꯨꯛ ꯂꯣꯛ ꯂꯍꯥꯎ ꯇꯧꯕꯒꯤ ꯆꯥꯕ ꯌꯥꯗꯅ ꯑꯃꯨꯛ ꯂꯩꯔꯦꯗꯅ
ꯎꯝ